ꯍꯜꯂꯣ
ꯑ ꯅꯨꯉꯥꯏꯔꯤꯕꯣ
ꯅꯨꯡꯉꯥꯏꯔꯤꯕꯣ ꯍꯥꯏꯔꯣ
ꯍꯣꯏ
ꯅꯨꯉꯥꯏꯔꯤꯌꯦ
ꯆꯥꯔꯕꯣ ꯆꯥꯛꯇꯤ
ꯆꯥꯔꯦ ꯑꯗꯣ ꯆꯤꯆꯦ ꯍꯥꯏꯗꯣꯏꯔ ꯀꯩꯅꯣ ꯈꯪꯗꯦ ꯑꯩꯉꯣꯟꯗꯒꯤ ꯃꯈꯥꯔꯥ ꯀ꯭ꯂꯥꯁ ꯀꯌꯥ ꯀꯥꯒꯦ꯫ ꯑ ꯍꯧꯖꯤꯛ ꯀꯩꯗ ꯑꯣ
ꯐꯤꯞ ꯁꯦꯃꯤꯁꯇꯔ ꯀꯥꯔꯤꯌꯦ꯫
ꯑꯣ ꯑꯣ ꯑꯣ ꯑꯗꯨꯗꯤ ꯑꯩꯅ ꯁꯦꯅꯤꯌꯔ ꯑꯣꯏꯔꯦ꯫
ꯑꯦ ꯈꯣꯟꯖꯦꯜꯗꯤ ꯑꯉꯥꯡ ꯃꯆꯥ ꯌꯥꯝ ꯃꯥꯜꯂꯦ꯫
ꯍꯍꯥꯍꯥꯍꯥ ꯈꯪꯗꯦ꯫ ꯑꯩ ꯍꯟꯗꯛ ꯁꯤꯛꯁ ꯁꯦꯝ ꯑꯦꯛꯖꯥꯝ ꯊꯥꯈ꯭ꯔꯦꯕ꯫
ꯑꯣ
ꯑꯣ
ꯔꯤꯖꯜ ꯉꯥꯏꯔꯤꯕ ꯑꯣꯏꯔꯝꯅꯦ ꯑꯗꯨꯗꯤ꯫
ꯎꯝ ꯌꯥꯦ
ꯑ
ꯆꯥꯛ ꯆꯥꯈꯔꯥꯕꯣ
ꯎꯝ ꯆꯥꯕꯗ ꯉꯥꯏꯔꯤ ꯍꯧꯖꯤꯛ
ꯀꯔꯤ ꯌꯦꯟꯁꯥꯡ ꯅꯣ ꯎꯝ
ꯑꯁ ꯔꯦꯟꯗ ꯂꯩꯕꯩꯅꯤꯅ ꯌꯦꯟꯁꯥꯡ ꯄꯨꯡꯆꯥ ꯆꯥꯏꯅ ꯉꯁꯤꯗꯤ ꯃꯦꯒꯤ ꯆꯥꯏꯌꯦ
ꯑꯣ ꯑꯣ
ꯅꯣꯏꯗꯤ ꯀꯩ ꯏꯪꯖꯥꯡ ꯆꯥꯔꯦ
ꯑꯣ ꯑꯩꯈꯣꯏꯒꯤ ꯉꯥꯒ ꯑꯂꯨꯒ ꯇꯣꯏꯌꯣ ꯇꯧꯈ꯭ꯔꯦ
ꯑꯁ ꯍꯥꯎꯏꯅꯦ
ꯈꯪꯗꯦꯗꯥ꫰
ꯌꯨꯝꯗ ꯌꯨꯝꯗ ꯂꯩꯔꯗꯤ ꯑꯗꯨꯝ ꯌꯦꯟꯁꯥꯡ ꯍꯥꯎꯕꯅꯤꯗ
ꯎꯝ ꯑꯍꯣꯏ ꯌꯨꯝꯗ ꯂꯩꯕꯅꯤꯅ ꯑꯗꯨꯕꯨꯗꯤ ꯀꯅꯥ ꯀꯅꯥ ꯑꯩꯒꯦ ꯔꯦꯟꯠ ꯇꯥ
ꯑꯩꯒ ꯏꯅꯥꯎꯅꯨꯄꯥꯒ ꯂꯩꯌꯦ
ꯑꯣ ꯑꯣ ꯅꯨꯡꯉꯥꯏꯕ ꯑꯣꯏꯕ꯭ꯔꯣ
ꯑꯗꯨꯝꯍꯣꯏ ꯅꯨꯡꯗꯤ ꯅꯨꯉꯥꯏꯌꯦ ꯑꯗꯣ ꯑꯁ ꯋꯥꯏꯗ ꯃꯔꯛ ꯃꯔꯛꯇꯗꯤ
ꯀꯩꯒꯤꯅꯣ
ꯌꯦ ꯍꯜꯂꯛꯀꯅꯤ ꯑꯃꯨꯛꯀ ꯆꯥꯛ ꯌꯦꯟꯁꯥꯡ ꯑꯃꯨꯛ ꯊꯣꯡꯒꯅꯤ ꯑꯩꯗꯨ ꯀꯩꯅꯣꯁꯨ ꯇꯧꯕ ꯑꯦꯟ ꯁꯤ ꯁꯤꯁꯨ ꯌꯥꯎꯕ ꯑꯗꯨꯒꯤ ꯀ꯭ꯂꯥꯁꯀꯨꯝꯕ
ꯎꯝ ꯄꯨꯡ ꯀꯌꯥꯗꯒꯤꯒ ꯆꯠꯀꯦ
ꯑꯩꯈꯣꯏꯗꯨ ꯄꯨꯡ ꯃꯉꯥꯗꯨꯗ ꯔꯤꯄꯣꯔꯠꯇꯤꯡ ꯇꯥꯏꯃꯤꯡꯅꯦꯕ ꯑꯗꯨꯗꯤ ꯄꯨꯡ ꯃꯔꯤ ꯃꯤꯅꯤꯠ ꯇꯔꯥ ꯅꯠꯇ꯭ꯔꯗꯤ ꯀꯨꯟ ꯑꯗꯨꯋꯥꯥꯏꯅ ꯍꯧꯒꯠꯂꯦ ꯑꯗꯨꯝ
ꯑꯣꯁ ꯑꯗꯨꯗꯤ ꯌꯥꯝ ꯉꯥꯜꯂꯤꯒꯣ
ꯍꯣꯏ ꯃꯤꯠꯁꯦ ꯑꯥ
ꯑꯦꯟ ꯁꯤꯁ ꯑꯩꯈꯣꯏ ꯏꯃꯥꯟꯅꯕꯤ ꯑꯗꯨꯝ ꯌꯥꯎꯔꯛꯑꯦꯕ ꯀꯣ ꯃꯣꯏꯁꯨ ꯑꯦꯟꯁꯤ ꯑꯦꯟ ꯁꯤ ꯁꯤ ꯇꯧꯕꯒꯤ ꯉꯟꯅ ꯉꯟꯅ ꯍꯧꯒꯠꯂꯒ ꯑꯗꯨꯒꯛ ꯀ꯭ꯂꯥꯁꯀ ꯌꯥꯎꯕꯒꯤ ꯌꯥꯝ ꯋꯥꯏ ꯍꯥꯏ ꯃꯣꯏ ꯃꯣꯏ ꯃꯤꯁꯛꯇ ꯎꯕꯗ ꯌꯥꯝ ꯋꯥꯔꯝꯗꯧ ꯀꯨꯃꯥꯜ ꯅꯨꯡꯁꯥꯒ ꯁꯥꯔꯗꯤ ꯎꯝ
ꯑꯗꯨꯒ ꯑꯃꯨꯛꯀ ꯒꯦꯝ ꯆꯠꯂꯦ ꯑꯗꯨꯒ ꯅꯨꯡꯁꯥ ꯃꯔꯛꯇ ꯑꯗꯨꯝ ꯐꯣꯂꯤꯟꯗ ꯂꯦꯞꯄꯒꯤ ꯂꯣꯏ ꯀꯥꯔꯒ ꯑꯃꯨꯛꯀꯥ ꯍꯜꯂꯛꯄꯅꯤ ꯏꯃꯨꯡ ꯃꯤꯁꯤꯡ ꯈꯪꯕꯅꯦ
ꯍꯣꯏ ꯑꯩꯁꯨ ꯏꯃꯥꯟꯅꯕꯤ ꯃꯌꯥꯝ ꯑꯃ ꯌꯥꯎꯔꯦ
ꯎꯝ
ꯃꯣꯏꯅ ꯇꯧꯕꯗ ꯑꯗꯣ ꯄꯥꯝꯗꯤ ꯄꯥꯝꯃꯤꯗ ꯃꯣꯏꯗꯤ ꯌꯥꯝꯅ ꯑꯦꯛꯇꯤꯞ ꯑꯣꯏꯕꯥꯅꯤ
ꯎꯝ ꯎꯝ ꯑꯗꯣ ꯅꯪꯗꯤ ꯌꯥꯎꯅꯤꯡꯗ꯭ꯔꯣ
ꯑꯩꯗꯤ ꯉꯝꯃꯣꯏ ꯑꯩ ꯌꯥꯎꯁꯤꯔꯥꯅꯗꯤ ꯈꯜꯂꯝꯕꯅꯦ ꯑꯗꯣ ꯑꯩ ꯉꯝꯃꯣꯏꯕ ꯃꯣꯏꯒꯤ ꯑꯁ ꯉꯟꯅ ꯍꯧꯒꯠꯄ ꯑꯗꯨꯒ ꯈꯪꯗꯦ ꯃꯣꯏꯗꯤ ꯇꯜꯂꯗꯤ ꯌꯥꯗꯦ ꯑꯩꯗꯤ ꯌꯥꯝ ꯇꯟꯒ
ꯅꯨꯡꯗꯤ ꯅꯨꯡꯉꯥꯏꯕꯅꯦ ꯑꯗꯨꯝ ꯍꯩꯅꯈ꯭ꯔꯗꯤꯀꯣ
ꯍꯣꯏ ꯑꯗꯨꯝ ꯅꯨꯡꯇꯤꯒꯤ ꯇꯧꯕ ꯑꯣꯏꯕ꯭ꯔꯣ ꯅꯠꯇ꯭ꯔꯒꯅ ꯑꯗꯨꯝ ꯃꯔꯛ ꯃꯔꯛꯀꯨꯝꯕꯗ ꯇꯧꯕ ꯑꯣꯏꯕ꯭ꯔꯥ
ꯑꯗꯨꯝ ꯄ꯭ꯔꯣꯒꯥ꯭ꯔꯥꯝꯒꯨꯝꯕ ꯂꯩꯕ ꯃꯇꯝꯗ ꯃꯔꯛ ꯃꯔꯛꯇ ꯀꯧꯔꯛꯑꯦ ꯑꯗꯨꯕꯨ ꯑꯌꯥꯝꯕ ꯁꯟꯗꯦꯗ ꯈꯛꯇ ꯀ꯭ꯂꯥꯁ ꯇꯧꯕꯅꯦ
ꯑꯣ ꯑꯗꯨꯗꯤ ꯁꯟꯗꯦꯗꯗꯤ ꯍꯦꯟꯅ ꯀꯨꯏꯅ ꯇꯧꯔꯦ
ꯎꯝ ꯍꯣꯏ ꯄꯨꯡ ꯕꯥꯔꯣ ꯀꯨꯝꯕꯗ ꯌꯧꯕ ꯅꯨꯃꯤꯠꯁꯨ ꯂꯩ ꯑꯗꯣ
ꯑꯁ ꯑꯗꯨꯗꯤ ꯆꯥꯛ ꯆꯥꯕꯗꯤ ꯀꯃꯥꯏꯅ ꯇꯧꯋꯤ ꯋꯥꯗ꯭ꯔꯣ
ꯋꯥꯅ ꯑꯁ ꯋꯥꯕꯕꯨꯅꯤ ꯑꯗꯨ ꯏꯊꯟ ꯉꯍꯥꯟꯗꯤ ꯏꯊꯟꯗ ꯂꯩꯔꯝꯃꯦ ꯑꯗꯨ ꯃꯇꯝꯗꯒꯤ ꯄꯨꯡ ꯕꯔꯣꯛꯒꯨꯝꯗ ꯍꯖꯔꯛꯑꯁꯤ ꯆꯥꯛ ꯆꯥꯅ ꯑꯗꯨꯝ ꯇꯨꯝꯈ꯭ꯔꯅꯤ ꯑꯗꯨꯒ ꯑꯌꯨꯛꯀꯤ ꯆꯥꯛ ꯆꯥꯗ꯭ꯔꯒ ꯅꯨꯡꯗꯥꯡꯒꯤ ꯆꯥꯛ ꯑꯗꯨꯝ ꯆꯥꯕ ꯑꯗꯣ ꯍꯧꯖꯤꯛꯇꯤ ꯏꯅꯥꯎꯄꯥꯅ ꯑꯗꯨꯝ ꯊꯣꯡꯕꯤꯗ ꯑꯩ ꯆꯠꯈ꯭ꯔꯗꯤ
ꯃꯔꯔꯝꯌꯥꯝ ꯆꯥꯅꯤꯅꯍꯦ
ꯇꯧꯗꯕ ꯌꯥꯗꯕ ꯑꯣꯏꯔꯝꯃꯤ
ꯂꯣꯛ ꯊꯣꯡꯉꯦꯔꯣꯑꯣ
ꯅꯣꯡꯗꯣ ꯑꯗꯨꯝ
ꯅꯣꯡ ꯆꯣꯠꯄꯒꯤ ꯎꯝ ꯎꯝ
ꯍꯌꯦꯡꯁꯨ ꯑꯃꯨꯛꯀ ꯀ꯭ꯂꯥꯁ ꯀꯧꯔꯛꯑꯦ ꯁꯟꯗꯦ ꯑꯣꯏꯕꯅꯤꯅ
ꯎꯝ
ꯑꯗꯨꯏ ꯉꯟꯗꯥ ꯑꯥ ꯉꯟꯗꯥ ꯇꯨꯝꯒꯦꯅ ꯇꯧꯗꯤ ꯇꯧꯔꯝꯕꯅꯦ ꯑꯗꯣ ꯆꯥꯛꯇꯨ ꯊꯦꯡꯅ ꯆꯥꯈ꯭ꯔꯕ ꯑꯗꯨꯒꯤ
ꯝꯝ ꯀꯥꯛꯇꯤ ꯑꯌꯨꯛꯇꯗꯤ ꯉꯁꯤꯗꯤ ꯀꯔꯝ ꯀꯥꯟ ꯆꯥꯒꯦ ꯉꯁꯤ ꯀꯣꯂꯦꯖ ꯆꯠꯄ꯭ꯔꯣ
ꯀꯣꯂꯦꯖ ꯆꯠꯇꯦ ꯉꯁꯤꯗꯤꯀꯣ ꯟꯖꯨꯅꯤꯌꯔꯁꯤꯡ ꯂꯥꯛꯀꯗꯕꯁꯤꯡꯒꯤ ꯔꯤꯀ꯭ꯔꯨꯏꯠꯃꯦꯟ ꯇꯧꯋꯦꯕ ꯑꯦꯟ ꯁꯤ ꯁꯤ ꯌꯥꯎꯅꯤꯡꯕꯁꯤꯡꯒꯤ ꯑꯗꯨꯒꯤ ꯄꯨꯡ ꯄꯨꯡ ꯀꯌꯥꯗꯔ ꯍꯜꯂꯛꯄꯗꯣ ꯑꯣꯏ ꯄꯨꯡ ꯕꯔꯣꯒꯨꯝꯕ ꯑꯣꯏꯔꯝꯅꯤ ꯍꯜꯂꯛꯑꯦ ꯎꯝ ꯊꯦꯡꯈ꯭ꯔꯦ ꯍꯚꯣꯏ ꯃꯣꯏꯗꯨ ꯃꯣꯏꯕꯨ ꯂꯝꯖꯦꯜ ꯂꯝꯖꯦꯜ ꯍꯥꯏꯕ꯭ꯔꯥ
ꯎꯝ ꯎꯝ
ꯂꯝꯖꯦꯟꯗꯨ ꯆꯦꯟꯍꯜꯂꯦ ꯅꯨꯄꯤꯁꯨ ꯅꯨꯄꯥꯁꯨ ꯀꯣ ꯑꯗꯨꯒ ꯅꯨꯄꯥꯗꯤ ꯔꯥꯎꯟ ꯑꯅꯤ ꯊꯤꯂꯦ ꯑꯩꯈꯣꯏ ꯀꯣꯂꯦꯖ ꯀꯦꯝꯄꯁꯁꯨ ꯆꯥꯎꯕꯅꯦꯕ ꯀꯤꯂꯣꯃꯤꯇꯔ ꯃꯔꯛꯁ ꯑꯅꯤꯒꯨꯝꯕ ꯑꯣꯏꯔꯝꯅꯤꯌꯦ
ꯑꯥ
ꯑꯗꯨꯒ ꯑꯗꯨ ꯆꯦꯂꯦ ꯑꯗꯨꯒ ꯅꯨꯄꯤꯅ ꯑꯃꯔꯛ ꯆꯦꯂꯦ ꯑꯗꯨ ꯑꯗꯨꯅꯦ ꯑꯗꯨꯒ ꯑꯃꯨꯛꯀ ꯁꯤꯗꯞ ꯇꯧꯋꯦ ꯄꯨꯁꯥꯞ ꯇꯧꯋꯦ ꯅꯨꯄꯤꯁꯨ ꯅꯨꯄꯥꯁꯨ ꯑꯗꯨ ꯂꯣꯏꯅꯃꯛ ꯇꯧꯔꯛꯄꯅꯤꯅꯀꯣ ꯔꯤꯇꯔꯟ ꯇꯦꯁ ꯑꯨꯝ ꯀ ꯇꯧꯋꯦ ꯑꯗꯨꯒꯤ ꯃꯇꯝ ꯌꯥꯝ ꯆꯪꯈ꯭ꯔꯕꯗꯣ ꯎꯝ
ꯃꯤ ꯅꯨꯄꯤ ꯀꯌꯥꯝ ꯌꯥꯎꯒꯦ ꯅꯣꯏꯒꯤ
ꯑꯩꯈꯣꯏ ꯑꯩꯈꯣꯏ ꯕꯦꯠꯇꯗꯤ ꯅꯨꯄꯤ ꯑꯁꯦ ꯑꯩꯠꯇꯤꯟꯗꯧ ꯑꯣꯏꯔꯝꯅꯤ ꯑꯩꯠꯇꯤꯟꯅꯦ ꯑꯣꯏ
ꯑꯣ ꯑꯗꯨ ꯌꯥꯝꯃꯤꯀꯣ
ꯑꯥ ꯎꯁ ꯑꯩꯈꯣꯏ ꯁꯦꯂꯦꯛ ꯔꯤꯀ꯭ꯔꯨꯠꯃꯦꯟ ꯇꯧꯅꯤꯡꯉꯥꯏ ꯂꯥꯛꯄ ꯀꯥꯟꯗꯗꯤꯀꯣ
ꯑ
ꯅꯨꯄꯤꯗꯨ ꯆꯥꯝꯃ ꯍꯦꯟꯕꯅꯦ ꯑꯗꯨꯒ ꯑꯗꯨꯝ ꯍꯣꯏ ꯇ꯭ꯔꯦꯅꯤꯡ ꯇꯧ ꯇꯧꯔꯒ ꯁꯦꯂꯦꯛ ꯇꯧꯅꯤꯡꯉꯥꯏ ꯃꯇꯝꯗꯨꯗ ꯃꯣꯏꯗꯨ ꯋꯥꯅꯈ꯭ꯔꯕꯒꯤ ꯂꯣꯏ ꯇꯣꯛꯅꯈ꯭ꯔꯕ ꯑꯗꯨꯒꯤ ꯌꯥꯡꯈꯩꯒꯨꯝꯕ ꯈ꯭ꯔ ꯍ
ꯑꯝ ꯇꯄ
ꯑꯥ
ꯅꯨꯄꯥꯒ ꯅꯨꯄꯤꯒ ꯀꯌꯥꯝ ꯄꯨꯟꯅ ꯇꯧꯒꯦ
ꯅꯨꯄꯥ ꯅꯨꯄꯤ ꯄꯨꯟꯅ ꯇꯧꯋꯏꯗ ꯅꯨꯄꯥ ꯅꯨꯄꯥꯒ ꯅꯨꯄꯤꯒ ꯄꯅꯤꯁꯃꯦꯟꯁꯨ ꯑꯗꯨꯝ ꯆꯥꯃꯤꯟꯅꯩꯌꯦ ꯑꯗꯨꯒꯤ ꯑꯩꯈꯣꯏ ꯑ ꯑꯦꯟ ꯁꯤ ꯇꯧꯃꯤꯟꯅꯔꯛꯄ ꯑꯩꯈꯣꯏ ꯂꯣꯏꯅꯃꯛꯇꯤ ꯀꯣꯏꯅꯕ ꯌꯥꯗ ꯑꯩꯕ ꯑꯩꯈꯣꯏ ꯑꯩꯈꯣꯏ ꯌꯨꯝꯗꯨ ꯑꯗꯨꯒꯤ ꯑꯗꯨꯝ ꯃꯋꯥ ꯂꯥꯎꯗꯕꯅꯤꯗ
ꯑꯦ ꯑꯗꯨꯝ ꯀꯣꯏꯅꯕ꯭ꯔꯣ
ꯑ ꯍꯥꯏꯕꯗꯤ ꯃꯜ ꯂꯧꯗꯕꯅꯤ ꯍꯥꯏꯕꯗꯤ ꯅꯨꯄꯥꯅꯦꯅ ꯈꯟꯕꯤꯈ꯭ꯔ ꯈꯟꯕꯤꯗ꯭ꯔꯕꯗꯨ ꯑꯩꯈꯣꯏꯗꯨ ꯀꯩꯝꯇ ꯃꯣꯏꯁꯨ ꯅꯨꯄꯤꯒꯨꯝꯅ ꯑꯩꯈꯣꯏꯕꯨ ꯇ ꯎꯕꯤꯗꯕꯗꯣ ꯇ꯭ꯔꯤꯠ ꯇꯧꯕꯤꯗꯕꯗꯣ ꯑꯗꯨꯃꯥꯏꯅ ꯇꯧꯕ
ꯂꯥꯏꯔꯤꯛꯇꯤ ꯄꯥꯔꯔꯣꯏꯗ꯭ꯔꯣ ꯉꯁꯤꯒꯤ
ꯎꯝ ꯀꯣꯂꯦꯖꯁꯨ ꯐꯖꯅ ꯆꯠꯇ꯭ꯔꯤꯕꯅꯤꯅ ꯄꯥꯅꯤꯡꯉꯥꯏꯁꯨꯨꯝ ꯑꯩꯈꯣꯏꯒꯤ ꯂꯥꯏꯔꯤꯛꯁꯨ ꯄꯥꯗꯦꯗ
ꯀꯩꯒꯤꯦ
ꯀꯣꯂꯦꯖꯅ ꯏꯁꯇ꯭ꯔꯤꯛ ꯑꯣꯏ ꯍꯥꯏꯕ ꯋꯥꯅꯤ ꯑꯦꯛꯖꯥꯝ ꯃꯔꯛꯇ ꯈꯔ ꯈꯔ ꯌꯦꯡꯉꯒ ꯑꯗꯨꯝ ꯀꯣꯂꯦꯖ ꯁꯥ ꯑꯥꯢ ꯑꯦꯛꯖꯥꯝ ꯊꯥꯕ ꯑꯗꯨꯝ ꯆꯠꯅꯤ꯫
ꯅꯪ ꯀꯩ ꯁꯕꯖꯦꯛ ꯂ
ꯏꯗꯨꯀꯦꯁꯟ ꯄꯥꯏꯌꯦ꯫
ꯑꯣ ꯅꯨꯡꯉꯥꯏ
ꯎ ꯈꯔ ꯑꯗꯨꯝ ꯇꯄꯤꯗ ꯈꯔ ꯈꯔ ꯈꯪꯉꯗꯤ ꯀꯝꯄꯣꯁ ꯇꯧꯕ ꯅꯨꯡꯉꯥꯏꯕꯅꯤꯅ ꯂꯥꯏꯔꯤꯛꯁꯨ ꯄꯥꯜꯂꯤꯗ꯫
ꯔꯥꯏꯝꯁ ꯎꯝ
ꯖꯦꯅꯤꯛꯇꯨꯅ ꯖꯤꯑꯣꯒ꯭ꯔꯥꯐꯤ ꯄꯥꯏꯕꯤ ꯈꯔ ꯂꯨꯏꯌꯦ ꯍꯥꯏꯕ ꯋꯥꯅꯤ꯫
ꯑꯣ꯫ ꯔꯥꯏꯁꯀꯨꯝꯕ ꯌꯥꯎꯜ ꯍꯥꯏ ꯀ꯭ꯔꯦꯇꯤꯀꯦꯜꯒꯨꯝꯕ
ꯏꯗꯨꯀꯦꯁꯟꯔꯣ
ꯎꯝ
ꯄ꯭ꯔꯦꯛꯇꯤꯀꯜ ꯌꯥꯎꯔꯛꯈ꯭ꯔꯅꯤ ꯐꯤꯐ ꯁꯦꯝꯗꯒꯤꯩ ꯍꯧꯅ ꯁꯤꯛꯁ ꯄꯥ ꯕꯥꯀꯨꯝꯕꯁꯨ ꯇꯧꯅꯤ ꯍꯥꯏꯌꯦ ꯑꯗ ꯇꯣꯄꯤꯛ ꯂꯨꯕꯁꯦ ꯁ꯭ꯇꯦꯇꯤꯁꯇꯤꯛ ꯀꯩꯅꯣ ꯇꯧꯕꯗꯣ ꯑꯗꯨꯁꯨ ꯌꯥꯎꯒꯅꯦꯕ ꯃꯦꯠꯁꯀꯤ ꯈꯔ ꯃꯇꯦꯛ ꯈꯔ ꯑꯗꯨꯁꯨ
ꯑꯁ ꯂꯨꯕ ꯃꯥꯜꯔꯦꯀꯣ ꯑꯗꯨꯗꯤ
ꯍꯣꯏ ꯁꯦꯃꯤꯁꯇꯔꯐꯥꯎꯔꯉꯩꯗꯤ ꯈꯔ ꯈꯔꯗꯤ ꯂꯨꯕ ꯍꯧꯔꯅꯤ ꯎ
ꯑꯦꯛ ꯆꯥꯝꯗꯤ ꯇꯧꯈ꯭ꯔꯕꯣ ꯇꯧꯗ꯭ꯔꯤꯕꯣ ꯐꯤꯐꯀꯤꯁꯦ ꯄꯔꯤꯈꯥ ꯑ ꯑ
ꯑꯥ ꯐꯣꯔꯠ ꯁꯦꯝꯒꯤ ꯊꯥꯈ꯭ꯔꯦ ꯍꯣꯏ ꯐꯤꯐ ꯑꯃꯨꯛꯀ ꯀꯥꯕ ꯍꯧꯔꯅꯤ꯫
ꯑꯣ ꯐꯤꯐ ꯍꯧꯖꯤꯛ ꯐꯥꯎꯒꯤ ꯑꯣꯏꯅꯗꯤ ꯀ꯭ꯂꯥꯁ ꯍꯧꯗ꯭ꯔꯤꯕ꯫
ꯍꯧꯗꯤ ꯍꯧꯒ꯭ꯔꯕ ꯑꯗꯨ ꯑꯩꯅ
ꯎꯝ ꯎꯝ ꯑꯣ ꯑꯣ ꯑꯦꯖꯥꯝꯗꯤ ꯅꯨꯡꯉꯥꯏꯔꯤꯕ꯭ꯔꯥ꯫
ꯑꯦꯛꯖꯥꯝ ꯎꯝ ꯑꯗꯨꯝ ꯅꯨꯡꯉꯥꯏꯅꯤ꯫
ꯑꯣ
ꯑꯍꯣꯢ ꯑꯥ ꯀꯣꯏꯁ ꯆꯠꯇꯤ ꯆꯠꯅꯔꯦꯕ ꯑꯗꯨ ꯁꯤꯅꯤꯌꯔꯁꯤꯡꯒꯤ ꯐꯦꯌꯔꯋꯜ ꯄꯤꯒꯗꯕꯒꯤꯀꯣ ꯐꯦꯟꯒꯨꯝꯕ ꯈꯥꯔꯒ ꯀꯩꯅꯣ꯫
ꯎꯝ꯫
ꯕꯩ
ꯀꯔꯝ ꯀꯥꯟꯗ ꯇꯥꯒꯦ ꯐꯤꯌꯔꯋꯦꯜꯗꯤ꯫
ꯑꯈꯣꯏ ꯗꯤꯄꯥꯔꯠꯃꯦꯟꯒꯤ ꯈꯛꯇꯅꯤꯗ ꯑꯗꯨ ꯊꯔꯇꯤꯟꯗ ꯇꯥꯒꯅꯤ ꯍꯥꯢ꯫
ꯑꯣ꯫ ꯊꯥꯔꯇꯤꯟꯗꯤ ꯑ ꯍꯡꯆꯤꯠ ꯍꯪꯆꯤꯠ꯫
ꯎꯝ ꯃꯟꯗꯦꯗꯨꯅ꯫
ꯋꯥꯕ꯭ꯔꯣ ꯉꯁꯤꯒꯤ꯫
ꯉꯁꯤꯗꯤ ꯋꯥꯅꯤꯅ ꯄꯥꯅꯤꯁꯃꯦꯟ ꯆꯥꯕ ꯐꯪꯗꯦꯅ꯫
ꯍꯨ ꯍꯨ ꯅꯣꯏꯗꯤ ꯀꯩ ꯀꯩꯒ ꯇꯧꯍꯜꯂꯤ ꯄꯦꯅꯤꯁꯃꯦꯟꯗꯣ꯫
ꯑꯁ ꯂꯣꯢ ꯁꯨꯏꯗ ꯄꯅꯤꯁꯃꯦꯟꯗꯤ ꯄꯨꯁꯑꯞ ꯇꯧꯋꯦ ꯑꯗꯨꯒ ꯚꯦꯟ ꯇꯧꯋꯦ ꯑꯃꯨꯛꯀ ꯑꯗꯨꯒ ꯔꯣꯜꯂꯤꯡ ꯇꯧꯍꯜꯂꯦ ꯀꯦꯝꯄꯁꯁꯨ ꯂꯣꯏ ꯏꯆꯣꯠ ꯆꯣꯠꯂ ꯏꯃꯣꯠ ꯃꯣꯠꯂꯒ ꯑꯗꯨꯒ ꯅꯣꯡ ꯃꯔꯛ ꯗꯁꯨ ꯑꯗꯨꯝ ꯂꯦꯞꯐꯜꯂꯦ ꯑꯗꯨ ꯀꯩ ꯆꯣꯡꯉꯦ ꯈꯣꯡꯅ ꯐꯝꯃꯒ ꯆꯠꯂꯦ ꯑꯗꯨꯃꯥꯏ ꯇꯧ ꯌꯥꯝ ꯇꯧꯋꯤꯗ꯫ ꯁꯤꯅꯤꯌꯔꯁꯤꯡꯗꯨ ꯈꯔ ꯃꯨꯠ ꯅꯨꯡꯉꯥꯏꯇ꯭ꯔꯗꯤ ꯑꯈꯣꯏꯅ ꯑꯗꯨꯝ ꯃꯣꯏ ꯀꯩꯅꯣꯗꯨ ꯆꯥꯏꯌꯦ ꯑꯈꯣꯏꯅ꯫ ꯈꯣꯟꯊꯤꯗꯨ꯫
ꯍꯨ ꯍꯨ ꯍꯨ ꯍꯥꯊꯤꯕ꯭ꯔꯣꯅꯦ꯫